ꯇꯥꯕ
ꯑꯦ ꯀꯔꯤ ꯇꯧꯕꯒꯤꯔꯣ
ꯍꯪꯗꯦꯅꯦ ꯍꯥꯏꯁꯣ
ꯅꯪ ꯉꯥꯏꯔꯝꯒꯅꯤ
ꯅꯣꯣꯏꯔꯝꯒꯅꯤ ꯟ ꯊꯝꯕꯅꯦ ꯍꯥꯏꯗꯤ ꯀꯥꯏꯗꯤꯦ
ꯈꯣꯟꯗꯣ ꯄꯥꯏ ꯇ꯭ꯔꯥꯏꯁꯨ ꯇꯥꯕ꯭ꯔꯣ ꯅꯪꯗꯤ
ꯑꯥ
ꯑꯩꯗꯤ ꯁꯨꯞꯇ ꯇꯥꯔꯦ
ꯁꯤꯃꯔ ꯑꯏꯩꯅ
ꯇꯅꯂꯣꯔꯦ ꯆꯞ ꯃꯥꯟꯅꯩ ꯍꯧꯖꯤꯛꯀꯤꯗꯨ
ꯄꯥꯛꯀ ꯑꯅꯤ ꯃꯥ
ꯑ
ꯁꯤꯚ ꯑꯃ
ꯑꯩ ꯈꯣꯡꯁꯦ ꯏꯪꯕꯅ ꯂꯣꯏꯔꯦ
ꯌꯥꯅꯤꯁꯤꯕ ꯀꯥꯟꯁꯤꯗ
ꯅꯣꯏꯣꯏꯒꯃꯅꯥꯗꯦ ꯑꯩ
ꯊꯣꯡ ꯂꯣꯟꯖꯤꯜꯒꯔ ꯍꯜꯂꯛꯇꯔꯤꯕꯣ
ꯅꯣꯏ ꯔꯥꯃꯅꯥꯗꯤ
ꯀꯔꯤ ꯇꯧꯕꯒꯤꯔꯥ
ꯈꯪꯗꯦ ꯃꯗꯣ ꯍꯜꯂꯛꯑꯕꯣ
ꯍꯜꯂꯛꯇꯔꯤꯗ ꯆꯦꯟꯈꯔꯃꯥꯂꯤ
ꯃꯥ ꯀꯩꯗꯧꯕꯒꯤ ꯆꯠꯄ꯭ꯔꯣ
ꯆꯦ ꯆꯥꯡ ꯌꯨꯝꯗꯒꯤꯀꯣ
ꯎꯝ
ꯊꯔꯛꯄ ꯑꯗꯨꯂꯧꯕ ꯆꯠꯈꯤ
ꯑꯥ ꯑꯩꯉꯣꯟꯗꯁꯨ ꯀꯣꯏꯔꯛꯑꯣ ꯍꯥꯏꯑꯣ ꯑꯗꯨꯗꯤ
ꯑ ꯆꯠꯅꯤꯡꯗꯕ ꯃꯥꯜꯂꯦ ꯏꯊꯟꯗꯅꯦ
ꯅꯪꯉꯣꯟꯗ ꯀꯧꯗꯕ꯭ꯔꯣ
ꯀꯧꯗꯦ ꯒꯥꯔꯤ ꯕꯥꯔ ꯊꯤꯡꯒꯅꯤꯌꯦ
ꯀꯧꯗ꯭ꯔꯁꯨ ꯆꯠꯀꯦ ꯍꯥꯏꯕ ꯌꯥꯗ꯭ꯔꯣ
ꯑꯩ ꯍꯌꯦꯡ ꯕꯖꯥꯔ ꯊꯣꯛꯀꯅꯤ
ꯁꯟꯗꯦꯗ
ꯅꯣ ꯇꯨꯃꯣꯔꯣ
ꯀꯩ ꯇꯧꯕꯒꯤ
ꯌꯨꯝꯗꯒꯤ ꯍꯦꯟꯖꯥꯡ ꯊꯤꯜꯂꯛꯀꯅꯤ ꯄꯩꯁꯥ ꯄꯤꯌꯣ ꯑꯗꯨꯗꯤ
ꯀꯩ ꯀꯩ ꯊꯤꯟꯂꯛꯇꯧꯔꯤꯅꯣ
ꯃꯃꯤꯡ
ꯎꯁꯣꯏ ꯄꯨꯔꯛꯑꯗꯤ ꯄꯤꯕꯤꯌꯣ
ꯎꯝ ꯎꯁꯣꯏ ꯔꯦꯡꯊꯨꯟ ꯍꯥꯏꯕꯗꯣ ꯑꯗꯨ ꯄꯨꯔꯛꯀꯅꯤ ꯍꯥꯏ ꯀꯩꯅꯣ ꯅꯣꯛꯏꯗꯣ ꯍꯥꯏꯕ ꯌꯥꯏꯅꯦ
ꯑꯩꯒꯤꯁꯨ ꯄꯤꯕꯤꯌꯨ ꯍꯥꯏꯕ ꯑꯗꯣ
ꯅꯪ ꯁꯨꯄꯤ ꯄꯤꯔꯣꯏ ꯅꯪ ꯅꯕꯨꯛ ꯌꯥꯝ ꯐꯠꯇꯦꯕ ꯂꯥꯛꯑꯣ ꯍꯥꯏꯕꯁꯨ ꯂꯥꯛꯇꯦ
ꯑꯩ ꯂꯝꯕꯤꯗ ꯂꯦꯞꯄꯒ ꯂꯩꯒꯦ ꯅꯪ ꯊꯤꯟꯂꯛꯑꯣ
ꯑ
ꯑꯪ
ꯑꯩ ꯑꯩꯒꯤ ꯐꯥꯎ ꯀꯣꯟꯅꯔꯣꯏ ꯅꯉꯣꯟꯗ ꯄꯤꯈ꯭ꯔꯗꯤ ꯑꯩ ꯆꯥꯕ ꯂꯩꯔꯔꯣꯏ
ꯅꯪꯗꯤ ꯆꯥꯗ꯭ꯔꯁꯨ ꯌꯥꯏ
ꯅꯪꯗꯤ ꯆꯥꯛ ꯍꯟꯖꯥꯡ ꯁꯦꯐ ꯌꯥꯝ ꯇꯧꯔꯝꯒ
ꯒꯦꯁ ꯂꯣꯏꯗ꯭ꯔꯤ ꯑꯩꯒꯤꯁꯨ
ꯑꯣꯏꯈꯤꯔꯣꯏꯗ ꯅꯪꯗꯤ ꯅꯥꯌꯨꯝꯗꯁꯨ ꯆꯥꯛ ꯊꯣꯡꯗꯕꯁꯤꯕꯨ
ꯃꯔꯛ ꯃꯔꯛꯇꯗꯤ ꯊꯣꯡꯉꯤꯍꯦ
ꯃꯔꯛ ꯃꯔꯛꯇ ꯊꯣꯡꯕꯒ ꯑꯈꯣꯏ ꯅꯨꯡꯇꯤꯟꯒꯤ ꯊꯣꯡꯕꯒ ꯀꯔꯤ ꯈꯦꯠꯅꯩ ꯍꯥꯏ ꯎꯝ ꯋꯥ
ꯑꯗꯨꯝ ꯑꯣꯟ ꯇꯧꯔꯒ ꯂꯩꯌꯦ ꯑꯩꯒꯤꯗꯤ
ꯇꯥꯅꯤꯡꯗꯦꯍꯦ
ꯁꯠꯇꯣꯛꯑꯒ ꯃꯈꯨꯝ ꯈꯨꯝꯕ ꯌꯥꯗꯦ ꯅꯣꯏꯒꯤꯁꯨ ꯇꯧꯕ꯭ꯔꯣ
ꯑꯣꯔꯖ ꯑ ꯁꯅꯤ ꯈ ꯍꯗꯣ
ꯃꯌꯥꯝꯁꯨ ꯋꯥꯊꯤ ꯈꯠꯄ ꯉꯥꯡꯂꯒ ꯂꯩꯌꯦ
ꯑꯗ꯭ꯔ ꯍ ꯀꯌꯥ
ꯅꯣꯛꯅꯤꯡ ꯃꯅ ꯖꯥꯠ ꯖꯥꯠ ꯉꯥꯡꯕ ꯍꯧꯔꯦ ꯃꯤꯁꯤꯡꯁꯦ ꯔꯦꯂꯤ ꯆ ꯆꯠ ꯆꯠꯄꯒꯨꯝ ꯔꯦꯂꯤꯁꯨ ꯆꯠꯄꯒꯨꯝ ꯎꯦ
ꯍꯂꯣ ꯎꯝ
ꯀꯒꯥꯔꯤ ꯇꯧꯔꯒ ꯂꯩꯕꯔꯣ ꯅꯅꯥꯈꯣꯟꯗꯨ ꯐꯖꯅ ꯇꯥꯗꯦ
ꯂꯩ ꯀꯔꯤꯒꯤ ꯇꯥꯗꯕꯅꯥ
ꯊꯕꯛ ꯇꯧꯔꯒ ꯂꯩꯔꯝꯒꯅꯤꯅ
ꯃꯣꯏ ꯇꯝ ꯆꯥ ꯈꯁ
ꯍꯣꯔꯦꯟꯗꯤ ꯀꯩ ꯊꯣꯡꯗꯣꯏꯔꯣ
ꯁꯧꯅꯦ ꯆꯥꯡꯈ꯭ꯔꯦ
ꯑꯗꯨꯗꯣ ꯄꯥꯟꯕꯗꯣ ꯍꯦꯛꯇꯣꯏꯔꯣ
ꯌꯦꯁ
ꯍꯦꯛꯑꯣ ꯍꯥꯏꯕ꯭ꯔꯣ
ꯍꯅꯦ
ꯍꯥꯥ
ꯑꯗ ꯍ
ꯇꯥꯗꯦ
ꯑ ꯑꯗꯔꯤ ꯇꯣ ꯑꯣ
ꯁꯧꯒ꯭ꯔꯤ ꯃꯌꯥꯝ ꯄꯥꯟꯕ꯭ꯔꯣ
ꯑꯥ ꯈꯈꯤꯇꯪꯅꯦ
ꯍꯦꯛꯑꯗꯤ ꯍꯥꯏꯗ꯭ꯔꯣ
ꯑꯥ
ꯍꯦꯛꯑꯣ ꯍꯥꯏꯕ꯭ꯔꯣ
ꯌꯥꯁ
ꯅꯪꯒꯤ ꯁꯥꯔ ꯃꯥꯟꯕ꯭ꯔꯣ ꯍꯥꯏꯁꯦ
ꯑꯁꯅꯦꯦ ꯅꯪ ꯑ ꯎꯗ ꯎꯝꯝ
ꯇꯨꯡꯅꯤꯡꯉ
ꯇꯃꯨ ꯇꯨꯝꯃꯨ
ꯇꯨꯝꯗꯣꯏꯅ ꯌꯥꯎꯔꯅꯤ
꯭ꯔꯦ ꯇꯨꯝꯅꯤꯉ ꯋꯥꯅ
ꯍꯥꯥ
ꯇꯃꯅꯤ ꯍꯤꯡꯕꯅ ꯌꯥꯗ꯭ꯔꯦꯕ
ꯌꯥꯗ꯭ꯔꯗꯤ ꯇꯃ ꯊꯦꯡꯉꯁꯨ ꯍꯧꯒꯠꯂꯦ ꯑꯗꯨꯒ ꯇꯨꯝꯅꯤꯡꯉꯦ ꯇꯨꯝꯅꯤꯡꯉ ꯍꯥꯏꯁꯤꯦ ꯊꯕ ꯄꯌꯦꯒꯦ ꯅꯣ
ꯦꯡ ꯍꯕꯅꯦꯗꯤ
ꯎ ꯍꯤꯗꯥꯛ ꯆꯥꯕ ꯂꯣꯏꯔꯕꯣ
ꯑ ꯏ꯭ꯔꯦ
ꯃꯨꯛꯀꯥ ꯆꯠꯇꯣꯏꯔꯣ
ꯑ ꯇꯁꯦ ꯊꯝꯕ ꯊꯝꯕ ꯌꯥꯝ ꯁꯥꯍꯥꯎꯋꯦ ꯌꯥꯝ ꯐꯖꯂ ꯎꯔꯗꯤꯀꯔꯅꯤ ꯎꯃꯦ ꯁꯤꯈꯣ
ꯎꯝ ꯑꯩꯗꯤ ꯅꯥꯕꯗꯣ ꯂꯣꯏꯅ ꯐꯔꯦ
ꯎꯝ ꯍꯧ ꯀꯗꯤ ꯈꯥꯔꯅꯤ ꯍꯔꯦ
ꯍꯤ ꯍ ꯍ ꯍ ꯍꯤ ꯍ ꯍ ꯍꯥ ꯑꯃꯗ ꯂꯥꯏꯔꯤꯛ ꯄꯥꯔꯔꯣꯏ ꯑꯁꯤꯒꯤ ꯑꯗꯨꯝ ꯇꯧꯔꯒ ꯂꯩꯔꯦ
ꯎ ꯀꯩꯅꯣ
ꯑꯃꯗꯣ ꯂꯥꯏꯔꯤꯛ ꯄꯥꯅꯤꯡꯉꯥꯏ ꯌꯥꯗꯦꯌꯦ ꯐꯣꯟꯗꯣ ꯑꯗꯨꯝ ꯃꯦꯠꯂꯒ ꯂꯩ
ꯑ ꯌꯥꯝ ꯀ ꯃꯥꯅꯦꯗꯤꯁ
ꯑꯥ
ꯔꯠꯇ ꯑꯣꯏ ꯃꯥꯠꯇ
ꯍꯥꯥ
ꯒꯂꯥꯛ ꯀ꯭ꯔꯣꯃꯗꯤ
ꯂꯅꯥꯥꯛꯇ ꯁꯕ ꯂꯥꯛ ꯂꯇ ꯔꯦꯟꯍꯣꯡꯕ ꯅꯨꯃꯤꯠꯇ ꯊꯤꯟꯕꯗꯨꯅ ꯂꯣꯏꯔꯦ
ꯁ
ꯍꯥꯥ
ꯗꯦ
ꯅꯣꯏꯅꯦꯁꯨ ꯋꯥꯔꯤ ꯁꯥꯔꯣ ꯍꯣꯔꯦꯟ ꯇꯧꯔꯒ
ꯑꯣ ꯍ ꯇ ꯐꯥꯏ ꯃꯔꯤ ꯄꯥꯗꯕꯅꯦ
ꯃꯥꯅꯤ ꯅꯨꯡꯗꯥꯡꯒ ꯑꯌꯨꯛꯀ ꯄꯥꯕ ꯌꯥꯗꯕꯅꯤꯅ ꯅꯨꯡꯊꯤꯤꯟꯗ ꯑꯣꯏꯅ ꯎꯄꯑ
ꯀ ꯉ ꯎꯔꯦ ꯃꯗꯤꯦ ꯄꯥꯃꯅꯤ ꯏꯅ
ꯑꯗꯨꯝ ꯏꯟꯇꯔꯦꯁ ꯂꯩ ꯍꯥꯏꯔꯗꯤ ꯄꯥꯕꯗ
ꯑꯅ ꯍ ꯏꯕꯨꯉ ꯏꯉ
ꯎꯁꯣꯏꯗꯣ ꯊꯥꯔꯛꯑꯗꯤ ꯑꯩꯒꯤꯁꯨ ꯈꯔꯛ ꯄꯤꯌꯨꯀꯣ
ꯌꯦꯡꯁꯦ
ꯑꯩꯒꯤꯗꯤ ꯑꯍꯨꯝ ꯑꯣꯏꯔꯗꯤ ꯌꯥꯔꯦ ꯆꯥꯕ ꯐꯥꯔꯦ
ꯄ ꯑꯍꯨꯝ ꯀꯥꯏꯅ ꯑꯃ ꯐꯥꯎꯒꯗ꯭ꯔꯥ ꯍꯥꯏꯅꯉꯥꯏ ꯇꯥꯁꯤ
ꯑ ꯃꯣꯏꯔꯁꯤ ꯌꯥꯔꯦ
ꯆꯂꯣꯗ
ꯐꯖꯅ ꯊꯣꯡꯉꯒ ꯆꯥꯉꯦ
ꯌꯦꯟꯅꯕꯗ ꯂ ꯏꯔꯣꯣꯏ ꯅꯪꯒꯤ
ꯍꯥꯥ
ꯑꯉ ꯂꯩ ꯏꯕꯨꯗ
ꯎꯝ
ꯌꯦꯟꯄꯗꯤꯂ ꯏꯅꯦ
ꯇꯥꯅꯦꯦ ꯑꯣ
ꯇꯔꯔꯕ
ꯇꯥꯕꯒꯨꯝ ꯇꯥꯗꯕꯒꯨꯝ ꯒ꯭ꯌꯥꯟ ꯇꯥꯕꯒꯨꯝ ꯇꯥꯗꯕꯒꯨꯝ
ꯔꯣ ꯀꯅ ꯔꯣ
ꯇꯃ
ꯑ ꯑ
ꯄꯨꯛꯅ ꯑꯩ ꯍꯧꯖꯤꯛ
ꯑ
ꯄꯨꯛꯅꯥꯏ
ꯀꯔ ꯁꯤꯔꯤꯉꯣ
ꯍꯝ
ꯀꯥꯏꯅꯤꯡꯔꯣ ꯅꯔꯣ
ꯖꯥꯠ ꯖꯥ ꯉꯥꯡꯉꯅꯨꯀꯣ ꯃꯤꯑꯅ ꯇꯥꯔꯅꯤ ꯅꯣꯛꯑꯅꯤ
ꯑ ꯁꯔꯣ ꯀꯔꯤ ꯀꯅꯦ
ꯅꯪꯒꯤ ꯅꯅꯥꯛꯇ ꯂꯩꯕ ꯃꯌꯥꯝꯗꯨꯣ ꯇꯥꯔꯗꯤ
ꯎꯝ ꯎ ꯑ ꯀꯤꯔꯣꯏꯗ ꯋꯥꯅꯗ
ꯎꯝ
ꯑꯩꯗꯤ ꯇꯨꯝꯗꯣꯏꯅꯦ ꯍꯧꯖꯤꯛ ꯐꯣꯟ ꯊꯝꯃꯗꯤ ꯊꯃꯀꯣ ꯍꯥꯏ ꯇ ꯃ
ꯑꯣ ꯐꯔ ꯀ ꯍ
ꯎꯝ ꯍꯣꯔꯦꯟ ꯃꯇꯝ ꯂꯩꯔꯗꯤ ꯑꯃꯨꯛꯀ ꯇꯧꯔꯛꯑꯣꯀꯣ ꯐ꯭ꯔꯤ ꯂꯩꯕ ꯃꯇꯝꯗ
ꯍ
ꯎꯝ ꯊꯃꯦꯀꯣ
ꯑꯥ